ꯍꯜꯂꯣ
ꯀꯩꯗꯧꯔꯝꯃꯤꯅꯣ
ꯁꯨꯝ ꯍꯪꯆꯤꯠ ꯂꯥꯡꯉꯝꯃꯤꯅꯤ ꯍꯧꯖꯤꯛꯀꯥꯟꯁꯤꯕꯨ ꯑꯩꯈꯣꯏꯒꯤ ꯑ ꯑꯏꯪ ꯑꯁꯥ ꯁꯨꯝ ꯃꯔꯛ ꯂꯥꯛꯄꯁꯤꯗ ꯑꯩꯈꯣꯏꯒꯤ ꯁꯨꯝ ꯀꯩ ꯍꯥꯏꯅꯤ ꯀꯣꯏꯕ ꯆꯠꯄꯒꯤ ꯃꯇꯝ ꯑꯩ ꯑꯁꯥꯁꯨ ꯎꯔꯨꯝ ꯎꯔꯨꯝꯒ ꯊꯤꯔꯒ ꯀꯣꯏꯕ ꯆꯠꯄꯒꯗꯣ ꯆꯠꯅꯤꯡꯗ꯭ꯔꯣ
ꯆꯠꯅꯤꯡꯉꯦ ꯆꯠꯅꯤꯡꯕꯗꯤ ꯑꯗꯣ ꯁꯥꯔꯒꯗꯤ ꯀꯩꯝ ꯊꯣꯛꯅꯤꯡꯗꯦꯕ ꯇꯜꯂꯦꯕ
ꯑꯗꯨꯅꯤ ꯑꯗ ꯁꯨꯝ ꯁꯥꯒ ꯁꯥꯕꯁꯦ ꯎꯔꯨꯝ ꯃꯔꯔꯨꯝꯗ ꯈꯔ ꯆꯠꯂꯒ ꯑꯩꯈꯣꯏꯒꯤ ꯃꯍꯧꯁꯥ ꯄ꯭ꯔꯀꯤꯇꯤꯒꯤ ꯂꯩꯔꯣꯡ ꯂꯩꯔꯥꯡ ꯁꯥꯠꯄ ꯃꯌꯥꯝꯗꯣ ꯌꯦꯡꯅꯤꯡꯉ ꯈꯤꯇꯪ ꯏꯪꯉꯣꯏꯗ꯭ꯔꯣ ꯃꯥꯜꯂꯝꯕ ꯅꯨꯡꯁꯤꯠ ꯃꯃꯤ ꯑꯃ ꯃꯔꯛꯇꯒ
ꯎꯝ ꯁꯥꯏꯠꯇꯒꯤ ꯌꯥꯝ ꯇꯧꯋꯦ ꯌꯥꯝ ꯃꯥꯜꯂꯦ ꯋꯥꯔꯤ ꯂꯥꯏ ꯋꯥꯔꯤ ꯂꯥꯏꯔꯤꯛꯀ ꯏꯔꯛꯇꯕ ꯌꯥꯝ ꯄꯥꯜꯂꯦ ꯂꯥꯁꯥꯁꯇꯣ
ꯍꯥ ꯅꯨꯃꯤꯗꯥꯡꯗꯤ ꯀꯩ ꯃꯊꯦꯜ ꯇꯥꯗꯣꯏꯅꯣ ꯍꯣꯔꯦꯟ
ꯅꯨꯡꯗꯥꯡꯒꯤ ꯃꯊꯦꯜꯁꯦ ꯈꯪꯗꯦ ꯑꯩꯅ ꯁꯧꯒꯔꯤꯒꯤ ꯄꯥꯛꯅꯝ ꯄꯥꯛꯅꯝ ꯇꯧꯔꯒ ꯌꯥꯝ ꯆꯥꯅꯤꯡꯉꯤ
ꯑꯩ ꯑꯩꯁꯨꯅꯦ ꯀꯩꯅꯣ ꯇꯧꯋꯦ ꯄꯥꯛꯅꯝꯗꯅꯦ ꯈꯔ ꯊꯣꯂꯞ ꯇꯧꯕ ꯑꯃ ꯂꯩꯕꯗꯣ
ꯑ ꯄꯦꯠꯄꯦ ꯂꯥꯎꯕꯗꯨꯅꯦ ꯑꯩꯩꯅꯁꯨ ꯌꯥꯝ ꯆꯥꯅꯤꯡꯉꯤꯁꯦ ꯈꯟꯕꯗꯣ ꯆꯥꯅꯤꯡꯗꯦꯕ ꯃꯣꯏꯗ ꯑꯀꯥꯕ ꯆꯥꯅꯤꯡꯉꯦ ꯍꯥꯏꯕꯁꯨ ꯌꯥꯎꯋꯦꯕꯀꯣ ꯍꯥꯏꯗꯤ ꯑꯩꯗꯤ ꯄꯦꯠ ꯄꯦꯠ ꯄꯦꯠ ꯂꯥꯎꯕꯗꯣ ꯍꯧꯖꯩ ꯌꯥꯝꯅ
ꯎꯝ ꯁꯧꯒ꯭ꯔꯤꯁꯨ ꯂꯩꯍꯧꯋꯦ ꯅꯨꯡꯗꯥꯡ ꯑꯩꯁꯨꯦ ꯌꯦꯡꯕ ꯈꯥꯃꯦ ꯁꯦꯝꯕꯁꯨ ꯂꯩꯍꯧꯔꯦ ꯑꯗꯨꯒ ꯀꯩ ꯀꯩꯗꯤ ꯈꯪꯗꯦ ꯑꯣ ꯉꯁꯥꯏꯒꯤ ꯈꯣꯡꯗ꯭ꯔꯨꯝꯁꯨ ꯌꯥꯝꯃꯟꯗꯅ ꯇꯪꯈꯥꯏ ꯑꯗꯨꯏꯁꯨ ꯑꯌꯨꯛꯇꯣ ꯉꯁꯥꯏ ꯈꯣꯡꯗ꯭ꯔꯨꯝ ꯆꯥꯔꯝꯃꯤ ꯅꯨꯡꯗꯥꯡꯗ ꯑꯃꯣꯛ ꯆꯥꯔꯗꯤ ꯕꯤꯠ ꯂꯩꯔꯣꯏꯗꯅ ꯈꯣꯡꯗ꯭ꯔꯨꯝ ꯈꯔ ꯂꯩꯕꯗꯨ ꯃꯥꯏꯔꯦꯟ ꯈꯔ ꯂꯩꯕ ꯍꯌꯦꯡ ꯆꯝꯄꯨꯠ ꯐꯨꯠꯄꯤꯒꯦꯅꯦ ꯑꯌꯨꯛꯇ ꯎꯝ ꯍꯥꯟꯕ ꯂꯣꯏꯔꯕꯣ ꯑꯆꯥꯄꯣꯠ